ꯇꯥꯔꯕꯣ
ꯇꯥꯔꯦ ꯇꯥꯔꯦ ꯏꯆꯦ
ꯆꯥꯛ ꯆꯔꯥꯕꯣ ꯅꯪꯕꯣ
ꯆꯥꯛꯂꯣ ꯇꯣꯀꯑꯦ
ꯑꯣ ꯅꯣꯏꯗꯤ ꯌꯥꯝ ꯊꯨꯅ ꯆꯥꯒ꯭ꯔꯦꯅꯦ
ꯑꯧ ꯑꯗꯩ ꯀꯣꯜ ꯑꯃꯨꯛ ꯇꯧꯁꯜꯂꯛꯑꯕ ꯑꯗꯨꯒꯤ ꯆꯥꯛꯇꯣ ꯑꯁ ꯈꯤꯇꯪ ꯆꯥꯔ ꯇꯣꯀꯑꯦꯗꯥ ꯌꯥꯝ ꯆꯥꯗ꯭ꯔꯦꯗ ꯁꯨ ꯆꯥꯅꯤꯡꯗ꯭ꯔꯦꯅ ꯊꯦꯡꯒ ꯊꯦꯡꯕꯒ
ꯑꯣ ꯑꯩꯗꯤ ꯐꯣꯟ ꯃꯅꯝ ꯃꯅꯝ ꯇꯧꯁꯟꯂꯛꯄꯗꯨꯗꯥ ꯆꯥꯗ꯭ꯔꯕ ꯁꯤꯅꯤ
ꯍꯝ ꯍꯝ ꯅꯠꯇꯦꯗ ꯐꯣꯟꯗꯨꯕꯨꯗꯤ ꯀꯥꯔꯌꯥꯒꯤꯕꯨꯗꯤ ꯅꯠꯇꯦꯗ ꯀꯥꯔꯌꯥꯒꯤꯗꯨꯗꯤ ꯃꯤ ꯂꯩꯇ꯭ꯔꯦꯄ ꯉꯁꯥꯏꯁꯨ ꯕꯔꯣ ꯑꯃꯒꯥ ꯋꯥꯔꯤ ꯁꯥꯟꯅꯔꯝꯕꯅꯦ ꯑꯗꯣ ꯌꯥꯅꯗ꯭ꯔꯦꯕ ꯑꯗꯨꯝ ꯍꯥꯏꯗꯤ ꯄꯔꯥꯄꯥ ꯇꯠꯂꯦꯕꯥ ꯇꯥꯐꯝ ꯂꯥꯛꯐꯝ ꯈꯪꯗ꯭ꯔꯗꯤ ꯑꯗꯨꯝ ꯇꯣꯛꯑꯦꯕ ꯑꯩꯁꯨ ꯑꯗꯨꯝ ꯍꯟꯅ ꯇꯧ ꯇꯧꯗ꯭ꯔꯦ
ꯎꯝ ꯑꯩ ꯍꯧꯖꯤꯛ ꯑꯃꯨꯛ ꯌꯦꯡꯉꯛꯄꯗꯣ ꯑꯗꯨꯗ ꯑꯃꯨꯛ ꯌꯥꯗꯦꯕ ꯑꯣꯜꯔꯦꯗꯤ ꯀꯝꯞꯂꯤꯠ ꯇꯧꯔꯦ ꯑꯗꯨꯒ ꯉꯥꯛ ꯂꯩꯒ ꯑꯃꯨꯛ ꯇꯧꯔ ꯑꯃꯨꯛ ꯌꯥꯔꯦ
ꯑꯣ ꯑꯩꯁꯨ ꯑꯗꯨꯃꯥꯏꯟ ꯇꯧꯔꯑꯦ ꯑꯍꯥꯟꯕ ꯏꯆꯦꯒꯤ ꯑꯥ ꯑꯅꯤ ꯍꯣꯏ ꯃꯔꯤꯕꯨꯗꯤ ꯁꯨꯔꯦꯅ ꯑꯃꯗꯨꯕꯨꯗꯤ ꯑꯥ ꯄꯥꯏꯈꯤꯗꯕꯒꯤ ꯑꯗꯨꯗꯣ ꯄꯥꯕ ꯌꯥꯎꯗꯣꯢꯔꯥ ꯌꯥꯎꯔꯣꯏꯗꯣꯢꯔꯁꯨ ꯒ꯭ꯌꯥꯟ ꯇꯥꯗꯦ
ꯀꯣꯟꯅ ꯂꯩ ꯆꯦꯖꯂꯀꯥꯟꯗ ꯌꯥꯔꯛꯀꯅꯤ
ꯑꯥ ꯀ ꯀꯩꯕ
ꯀꯣꯟꯅꯅꯦ ꯑꯥ ꯁꯦꯀꯦꯟ ꯑꯃꯃꯨꯛ ꯆꯠꯈꯤꯗꯕ꯭ꯔꯣ
ꯑꯥ ꯀꯣꯜꯗꯨꯔ ꯆꯠꯇꯤ ꯆꯠꯂꯦ ꯉꯥꯏꯍꯥꯛꯇꯤ ꯆꯠꯂꯦ ꯐꯅ ꯀꯨꯏꯅ ꯑꯗꯨꯝ ꯑꯃ ꯏꯆꯦꯅ ꯃꯔꯛꯇ ꯀꯩꯅꯣ ꯇꯧꯈꯤꯕꯩꯗꯨ ꯑꯣꯏꯗꯣꯏꯅꯦꯕ ꯑꯃ ꯋꯥꯔꯤ ꯁꯥꯈꯤꯕꯩꯗꯣ
ꯑꯣ ꯔꯤꯖꯦꯛ ꯆꯠꯂ ꯆꯠꯂ ꯀꯥꯟꯗ ꯌꯥꯔꯛꯑꯦ ꯍꯥꯏꯗꯤ ꯃꯣꯏ ꯆꯦꯛ ꯂꯥꯛꯇ꯭ꯔꯒꯗꯤ ꯌꯥꯒꯤꯔꯣꯢꯕ
ꯑꯣ ꯍꯣꯢ
ꯑꯩꯁꯨ ꯁꯨꯕꯗꯤ ꯁꯨꯔ ꯁꯨꯔꯒꯨꯝꯅꯤꯗ ꯑꯅꯤ ꯑꯍꯨꯝ ꯑ ꯌꯥꯕꯁꯨ ꯌꯥꯏ ꯌꯦꯡꯉꯒꯦꯟ ꯇꯧ
ꯃꯥꯅꯦ ꯑꯗꯣ ꯑꯩ ꯑꯩꯅ ꯍꯥꯏꯅꯤꯡꯉꯤꯁꯦ ꯁꯨꯕ ꯁꯨꯗꯕ ꯍꯥꯏꯗꯤ ꯄꯩꯁꯥꯒꯤ ꯋꯥꯗ ꯌꯥꯝ ꯐꯪꯕ ꯐꯪꯗꯕꯩ ꯋꯥꯗꯣ ꯊ ꯑꯣꯏꯅ ꯇꯧꯔꯒ ꯄꯣꯠꯁꯦ ꯁꯨꯗ꯭ꯔꯗꯤ ꯋꯥꯟ ꯑꯥꯏꯠꯇꯤ ꯃꯤꯅꯠꯁ ꯁꯨꯗ꯭ꯔꯒꯗꯤ ꯃꯈꯥ ꯇꯥꯛꯁꯁꯦ ꯂꯧꯊꯕ ꯌꯥꯔꯣꯏꯗꯤ ꯖꯥꯠꯂꯣ ꯊꯤꯡꯖꯟꯒꯤꯗꯣꯢ ꯖꯥꯠꯂ ꯁꯤꯅꯦꯕ ꯑꯩꯟ ꯈꯜꯂꯤꯁꯤꯅ
ꯌꯥꯔꯛꯀꯅꯤꯍꯦ ꯌꯥꯔꯛꯀꯅꯤꯗꯤ ꯍꯧꯖꯤꯛ ꯍꯧꯖꯤꯛꯀꯤ ꯑꯣꯢꯅꯅꯦ ꯑꯩꯈꯣꯏꯅ ꯇꯧꯔꯤꯕ ꯏꯊꯣꯏ ꯀꯨꯟꯗꯣ ꯂꯩ ꯇ ꯃꯈꯥ ꯂꯥꯛꯅꯤꯉꯥꯏ ꯂꯩꯇꯕ ꯄꯣꯠꯇꯣ ꯁꯤ ꯂꯩꯇꯕꯩꯅꯦꯕ
ꯑꯣ ꯍꯣꯏ ꯑꯗꯨꯒꯨꯝꯕ ꯑꯣꯢꯗꯤ ꯐꯩꯌꯦꯕ ꯍꯥꯏꯗꯤ ꯀꯣꯜꯗꯣ ꯁꯨꯅ ꯇꯧꯗ꯭ꯔꯒꯁꯨ ꯄꯩꯁꯥꯗꯣ ꯑꯩ ꯑꯇꯧꯕ ꯈꯔ ꯈ ꯈꯛꯇꯨꯒꯤ ꯐꯪꯉꯒ ꯑꯗꯨꯝ ꯇꯣꯛꯈ꯭ꯔꯒ ꯃꯈꯥꯒꯤ ꯇꯥꯛꯁꯨ ꯑꯗꯨꯝ ꯌꯥꯊꯕ ꯑꯣꯏꯔꯗꯤ ꯐꯩꯅ ꯑꯗꯨ ꯗꯤꯁꯑꯦꯕꯜ ꯂꯩꯕꯅꯤꯅ ꯁꯤꯒꯤ ꯀꯣꯠꯁꯦ ꯇ ꯂꯣꯏꯁꯤꯜꯂ ꯇ ꯗꯨꯒꯗꯤ ꯑꯗꯨꯝ ꯂꯩꯈꯤꯗꯣꯏꯔꯥ ꯀꯥꯏꯅ ꯈꯟꯕ ꯑꯩꯅ
ꯑꯗꯨꯒꯤꯁꯨ ꯑꯦ ꯈ ꯑꯗꯨꯒꯤꯁꯨ ꯑꯣꯏꯗꯧ ꯃꯥꯟꯗꯦ ꯍꯥꯏꯗꯤ ꯑꯦ ꯃꯃꯥꯡꯒꯤ ꯃꯃꯥꯡꯒꯤ ꯍꯥꯏ ꯃꯃꯥꯡꯒꯤꯗꯨꯁꯨ ꯁꯨꯃꯥꯏꯅ ꯑ ꯇꯧꯔꯒ ꯇꯧ ꯋꯤꯔꯤ ꯁꯥꯟꯅꯔ ꯇꯧꯕ ꯌꯥꯎꯈ꯭ꯔꯕꯅꯦꯕ ꯃꯃꯥꯡ ꯃꯃꯥꯡꯒꯤꯅ ꯑꯃꯨꯛ ꯀꯩꯅꯣ ꯇꯧꯕ ꯃꯤ ꯃꯁꯤꯡ ꯄꯤꯗꯦꯕ
ꯑꯥ
ꯃꯃꯥꯡꯒꯤꯗꯅ ꯀꯃꯥꯏꯅ ꯇꯧꯕꯅꯣ ꯀꯥꯎꯕꯨ ꯀꯥꯎꯈ꯭ꯔꯦꯗ ꯑꯁꯤ ꯑꯥ ꯀꯩꯅꯣ ꯇꯧꯗꯣꯏꯅꯦꯕ ꯑꯥ
ꯢ ꯏꯪꯂꯤꯁꯀꯤꯔꯣ ꯃꯅꯤꯄꯨꯔꯒꯤꯔꯣ
ꯃꯅꯤꯄꯨꯔ ꯃꯅꯤꯄꯨꯔꯤꯒꯤ ꯑꯗꯨꯒꯤꯗꯨꯅ ꯑꯗꯨ ꯑꯗꯨꯗꯖꯨ ꯑꯃ ꯇꯧꯈ꯭ꯔꯦꯕ ꯋꯥꯔꯤ ꯁꯥꯟꯅꯕꯤꯁꯦ ꯋꯥꯔꯤ ꯁꯥꯟꯅꯥꯕꯤꯁꯤꯅꯅꯦ ꯁꯤꯅ ꯀꯣꯜ ꯑꯣꯏꯅ ꯇꯧꯋꯤꯅ ꯍꯧꯖꯤꯛꯀꯤꯗꯨꯅ ꯅꯠꯇꯕ ꯑꯗꯨꯝ ꯐꯝꯃꯤꯟꯅꯔ ꯀꯟꯚꯔꯁꯦꯁꯟ ꯇꯧ ꯑꯗꯨꯢ ꯇꯥꯞꯇ ꯇꯧꯕ ꯍꯥꯢꯇꯥꯔꯦ
ꯑꯣ
ꯇꯧꯕꯗꯨꯗ ꯉꯣ ꯑꯃꯨꯛ ꯄꯣꯠ ꯑꯃꯛꯗ꯭ꯔꯥꯁꯨ ꯅꯥꯏꯗꯅ ꯑꯃꯨꯛ ꯏꯊꯣꯛ ꯀꯣꯝ ꯀꯣꯅꯨꯡ ꯂꯩꯔ ꯑꯩ ꯏꯁꯥꯅ ꯍꯥꯏꯖꯈꯤꯕꯒꯁꯦ ꯑꯩ ꯏꯁꯥꯗꯒ ꯂꯥꯛꯁꯤꯜꯂꯛ ꯍꯥꯏ ꯊꯦꯡꯅꯒ꯭ꯔꯦ
ꯑ ꯍ ꯑꯣ ꯐꯔꯦ ꯑꯗꯨꯅ
ꯅꯣꯛꯅꯤꯡꯕꯁꯤꯗꯤꯉꯣ ꯅꯣꯛꯅꯤꯡꯉꯦꯕ ꯑꯁꯦꯡꯕꯒꯤ ꯑꯩꯅꯒꯁꯨꯝ ꯍꯥꯏꯈꯤꯕ ꯋꯥꯁꯦ ꯁꯨꯝ ꯑꯩꯉꯣꯟꯗꯒ ꯍꯜꯂꯒ ꯑꯃꯨꯛ ꯇꯖꯔꯛꯄꯗꯨꯗ ꯀꯣ
ꯍꯝ ꯍꯝ ꯍ
ꯃꯤ ꯇꯣꯞꯄꯩ ꯇꯥꯕꯗꯤ ꯀꯩꯁꯨꯝ ꯈꯟꯗꯦꯕ
ꯀꯦꯏꯕ
ꯃꯤ ꯑꯇꯣꯞꯄꯅ ꯉꯥꯡꯕꯗꯣ ꯇꯥꯕꯗꯤ ꯀꯩꯁꯨ ꯈꯟꯗꯦ ꯍꯥꯏꯕ ꯑꯩ ꯏꯁꯥꯒꯤꯗꯨ ꯁꯨꯝ ꯇꯥꯥꯁꯜꯂꯛꯄꯗꯣ ꯁꯨꯝ ꯅꯣꯛꯅꯤꯡ ꯈꯜꯂꯛꯑꯦ ꯍꯥꯏꯕ
ꯃꯥꯅꯦ ꯃꯥꯅꯦ ꯑꯩꯗꯤ ꯑꯗꯨꯝ ꯁꯤꯒꯨꯝꯕ ꯑꯧ
ꯄꯨꯂꯞꯀꯤ ꯑꯣꯏꯅ ꯇꯧꯔꯛꯄꯅꯤꯅ ꯑꯩꯅ ꯑꯩꯅ ꯑꯗꯨ ꯇꯧꯈꯤꯕꯅꯤ ꯅꯪꯉꯣꯟꯗꯗꯤ ꯁꯤ ꯌꯥꯗꯦ ꯈꯣꯠꯇꯦ ꯍꯥꯏꯕ ꯂꯩꯇꯅꯤꯅ ꯑꯗꯨꯝ ꯂꯥꯛꯏꯅꯦꯕ
ꯑꯣ ꯑꯗꯨꯝ ꯏꯆꯦꯁꯦ ꯗꯥꯎ ꯌꯥꯕꯨꯗꯤ ꯆꯤꯡꯉꯤꯅꯤꯅꯦ ꯑꯗꯨꯁꯨ
ꯑꯗ ꯏꯁꯥꯅ ꯉꯥꯡꯖꯔ ꯉꯥꯡꯖꯕ ꯋꯥꯅꯤꯅ ꯑꯗꯨꯝ ꯀꯩ ꯍꯥꯏꯈꯤꯒꯦ ꯈꯪꯉꯅꯤꯅ ꯑꯗꯨꯝ ꯁꯠ ꯁꯠ ꯇꯧꯔꯦꯗꯅ
ꯃꯥꯅꯦ ꯑꯗꯨ ꯑꯗꯨ ꯗꯤ ꯑꯗꯨꯝ ꯈꯪꯗꯦ ꯑꯩꯗꯤ ꯁꯨꯃꯥꯏꯅ ꯃꯦꯗꯤꯇꯦꯁꯟ ꯇꯄꯁꯦ ꯃꯣꯏ ꯃꯌꯥꯡꯅ ꯀꯩꯅꯣ ꯇꯧꯔꯛꯗ꯭ꯔ ꯈꯕ ꯑꯗꯣ ꯑꯩꯈꯣꯏ ꯃꯁꯦꯟ ꯑꯗꯨꯝ ꯇꯧꯅ ꯑꯍꯜꯂꯅꯤꯅ ꯑ ꯁꯤꯒꯤ ꯚꯦꯖꯤꯇꯦꯁꯟ ꯇꯧꯕꯁꯦ ꯑꯩꯈꯣꯏꯅ ꯑꯃꯨꯛ ꯆꯦꯛ ꯇꯧꯖꯗꯣꯏꯅꯤꯗꯅ
ꯎꯝ
ꯑꯗꯨꯒꯤ ꯆꯦꯛ ꯇꯧꯕꯁꯦ ꯂꯥꯜꯂꯁꯨ ꯑꯗꯨꯨꯝ ꯆꯨꯝꯃꯦꯅ ꯈꯣꯠꯆꯟꯕꯁꯦ ꯑꯃꯨꯛ ꯑꯗꯒꯤꯒ ꯑꯃꯨꯛ ꯔꯤꯖꯦꯛ ꯇꯧꯔꯛ ꯁꯥꯠꯂꯣ
ꯈꯪꯗꯌꯦ ꯑꯗꯨꯃꯗꯤ ꯑꯩꯒꯤ ꯍꯥꯏꯗꯤ ꯃꯃꯥꯡꯒꯤꯗꯤ ꯍꯟꯗꯛꯅ ꯑꯃꯨꯛ ꯒ꯭ꯔꯨꯞ ꯑꯅꯤ ꯑꯍꯨꯝ ꯊꯣꯛꯅ ꯈꯥꯏꯗꯣꯛꯇ꯭ꯔꯥ
ꯑꯡ
ꯑꯩꯗꯤ ꯕꯦꯔꯤꯒꯦꯗꯔ ꯈꯔꯅꯦ ꯑꯗꯒꯤ ꯑꯃꯨꯛ ꯇ꯭ꯔꯥꯟꯁꯀ꯭ꯔꯤꯇ ꯈꯔ ꯑꯃꯅꯤꯛ ꯈꯥꯏꯗꯣꯏꯅ ꯑꯗꯨ ꯃꯥꯃꯥꯡꯒꯤꯅ ꯑꯃꯨ ꯇꯧꯗꯕꯅꯤꯅ ꯑꯩꯁꯨ ꯒ꯭ꯌꯥꯟ ꯇꯥꯗꯦꯕ ꯑꯗꯨꯅꯦ ꯑꯩꯅ ꯅꯍꯥꯟꯗꯒꯤ ꯒ꯭ꯔꯨꯞꯇ ꯑꯅꯤꯖꯦ ꯃꯥꯟꯅꯕ꯭ꯔꯥ ꯍꯪꯔꯤꯅꯦ ꯃꯣꯏꯅ ꯑꯃꯨꯛ ꯃꯥꯟꯅ ꯗꯦ ꯃꯣꯏ ꯑꯃꯨꯛ ꯑꯩꯈꯣꯏꯅ ꯇꯧꯔꯤꯖꯤꯅ ꯃꯣꯏꯒ ꯑꯃꯨꯛ ꯃꯥꯟꯅꯗꯦꯅ ꯑꯃ ꯍꯥꯏꯕ
ꯑꯣ
ꯀꯩꯁꯨ ꯒ꯭ꯌꯥꯟ ꯇꯥꯗꯕꯅꯦꯕ ꯅꯍꯥꯟꯃꯨꯛꯀ ꯃꯥꯟꯅꯗ꯭ꯔꯅꯤꯅ ꯃꯔꯛꯇ ꯍꯥꯏ ꯑꯗꯨ ꯅꯣꯏ ꯀꯩꯅꯣꯒꯤ ꯐꯅꯝ ꯀꯨꯏꯅꯦꯕ
ꯑꯥ
ꯀꯟꯚꯔꯖꯦꯁꯟ ꯇꯧꯕꯗꯗꯨꯒꯤ ꯇꯧꯗꯕꯗꯒꯤ ꯑꯩꯁꯨ ꯑꯥ ꯀꯩꯅꯣꯖꯦ ꯀꯔꯤ ꯍꯥꯏꯅꯤ ꯏꯟꯐꯣꯔꯃꯦꯁꯟꯗꯣ ꯀꯩꯝ ꯐꯪꯉꯨꯗ꯭ꯔꯦꯕ
ꯑꯥꯎ
ꯑꯗꯨꯗꯨꯅ ꯑꯩꯒꯤ ꯒ꯭ꯌꯥꯟ ꯇꯥꯗꯅ
ꯑꯥ ꯑꯗꯣ ꯃꯤꯇꯤ ꯁ꯭ꯋꯥꯏꯅ ꯀꯣꯜꯒ ꯇꯧꯕꯒꯦ ꯑꯗꯨꯝ ꯍꯦꯛ ꯀꯣꯜ ꯇꯧꯈꯤꯕ ꯍꯣꯏ ꯅꯣꯡ ꯅꯤꯅꯤ ꯂꯩꯔꯒ ꯑꯗꯨꯝ ꯄ꯭ꯔꯣꯁꯦꯁꯤꯡꯒ ꯂꯥꯥꯛꯑ ꯊꯛꯀ ꯆꯪꯉꯦ ꯍꯥꯏꯌꯦ ꯑꯩꯒꯤꯗꯤ ꯄ꯭ꯔꯣꯁꯦꯁꯤꯡꯕꯨ ꯊꯣꯛꯂꯛꯇ꯭ꯔꯤꯗ
ꯊꯣꯛꯂꯛꯇꯤꯌꯦ ꯑꯩꯁꯨ ꯃꯃꯥꯡꯒꯤꯗꯨ ꯊꯣꯛꯂꯛꯑꯦ
ꯑꯥ
ꯑꯗꯨ ꯍꯟꯗꯛꯀꯤ ꯊꯣꯛꯂꯛꯇ꯭ꯔꯦ ꯃꯃꯥꯡꯗ ꯑꯩ ꯑꯃꯅꯤ ꯇꯧꯒ꯭ꯔꯦꯕ
ꯑꯥ
ꯁꯤꯒꯤ ꯁꯤ ꯍꯟꯗꯛꯀꯤ ꯐꯦꯁꯁꯤꯅꯤꯀꯣ ꯑꯩꯅ ꯍꯥꯏꯁꯤꯗꯤ ꯑꯗꯨꯒ ꯑꯩꯅ ꯑꯃꯅꯤ ꯋꯥꯔꯤ ꯁꯥꯟꯅꯔꯒ ꯈꯪ ꯑꯩ ꯃ ꯃ ꯃꯅꯨꯡ ꯊꯤꯟꯅ ꯈꯪꯗꯕ ꯍꯥꯏꯇꯥꯔꯦ ꯉꯍꯥꯛ ꯁꯥꯟꯅꯔ ꯄꯠ ꯍꯦꯛ ꯀꯛꯊꯠꯄꯤ ꯇꯧꯕꯤꯗꯣ ꯇꯧꯕꯗꯨꯒ ꯃꯣꯏ ꯑꯩꯗꯣ ꯇꯔꯥꯗꯤ ꯇꯦꯟ ꯃꯤꯅꯠꯁꯇꯤ ꯁꯨꯗꯦꯕ ꯑꯗꯩ ꯇꯥꯖꯣ ꯃꯤꯅꯤꯠꯇꯣ ꯀꯩꯅꯣ ꯃꯤꯅꯤꯠ ꯃꯉꯥꯃꯨꯛ ꯁꯥꯟꯅꯕꯒ ꯌꯥꯎꯔꯤꯅꯦ ꯑꯗꯨꯇꯁꯨ ꯃꯣꯏꯗꯨꯝ ꯀꯩꯅꯣꯗꯗꯤ ꯗꯦꯁꯕꯣꯔꯠꯇ ꯗꯤ ꯏꯐꯦꯛꯇꯤ ꯑꯣꯏꯔꯦꯅꯗꯤ ꯍꯥꯏꯔꯦ ꯑꯗꯨꯒ ꯄꯩꯁꯥꯗꯨ ꯈꯔꯗꯤ ꯐꯪ ꯍꯣꯏ ꯆꯪ ꯌꯥꯝ ꯐꯪꯛꯤꯗꯦꯗ ꯋꯥꯟ ꯐꯤꯇꯤꯃꯨꯛ ꯐꯪꯉꯦ ꯑꯗꯩ ꯑꯇꯣꯞꯄ ꯑꯃ ꯑꯃꯗꯅ ꯑꯃꯨꯛ ꯐꯤꯐꯇꯤꯔ ꯁꯤꯛꯁꯇꯤꯔ ꯈꯛ ꯆꯪꯉꯦꯗ ꯑꯗꯒꯤ ꯆꯪꯗꯔꯦ ꯁꯣꯝꯅꯀꯟꯒꯤ ꯌꯔꯛꯇꯕꯗꯨꯗꯤ ꯌꯦꯡꯖꯜꯂꯣ ꯐꯅꯤꯁꯤꯁꯤꯅ
ꯑꯣꯀꯦ
ꯑꯗꯨꯅ ꯑꯃꯨꯛ ꯊꯨꯅ ꯑꯃꯨꯛ ꯆꯪꯉꯦ ꯃꯤꯁꯤꯡꯁꯦ ꯃꯣꯏꯅ ꯏꯟꯇꯔꯦꯁꯁꯦ ꯍꯥꯞꯄꯤꯕ
ꯃꯥꯅꯦ ꯍꯦ ꯍꯦ ꯍꯦ ꯆꯪꯍꯟꯕꯤ ꯒ꯭ꯌꯥꯟꯒ ꯇꯥꯖꯗꯦ ꯄꯩꯁꯥꯁꯤꯁꯨ ꯆꯪꯒꯤꯖꯦ ꯑꯃꯨꯛ ꯃꯥꯟꯆꯗ꯭ꯔꯤ ꯇꯧꯔꯤꯁꯦ ꯈꯔ ꯈꯔꯒ ꯑꯃꯨꯛ
ꯀꯨꯏꯅ ꯀꯨꯏꯅꯒ ꯉꯥꯏꯍꯟꯕꯤ ꯇꯛꯇꯧꯁꯤꯟ
ꯏꯁ ꯑꯩꯒꯤꯗꯤ ꯏꯪꯂꯤꯁꯀꯤ ꯋꯥꯔꯤ ꯁꯥꯈꯤꯕꯩꯗꯣ ꯏꯆꯦ ꯈꯪꯍꯧꯕ꯭ꯔꯥ ꯑꯗꯨꯒꯤꯗꯣ ꯄꯩꯁꯥ ꯆꯪꯉꯛꯄ ꯋꯤꯛꯃꯨꯛꯇ ꯐꯥꯗ ꯉꯥꯏꯔꯤꯌꯦ
ꯑꯦ ꯌꯥꯝ ꯀꯨꯏꯅꯦ ꯑꯗꯨꯗꯤ
ꯍꯣꯏ ꯑꯩ ꯑꯥ ꯍꯥꯏꯗꯤ ꯕꯦꯡ ꯑꯦꯀꯥꯎꯟꯗꯣ ꯍꯥꯞꯄ ꯁꯨꯡꯌꯥ ꯌꯥꯗꯦ ꯗ꯭ꯔꯦꯕ ꯁꯨꯡꯌꯥ ꯌꯥꯗ꯭ꯔꯦ ꯁꯨꯡꯌꯥ ꯌꯥꯗ꯭ꯔꯦꯗꯤ ꯀꯝꯄ꯭ꯂꯦꯟ ꯇꯧꯕ ꯌꯥꯕ ꯇꯧꯔꯦ ꯑꯗꯩ ꯃꯥꯅꯁꯨ ꯃꯌꯥꯡ ꯑꯗꯨꯒ ꯑꯃꯨꯛ ꯃꯣꯏ ꯑꯁꯣꯝꯗꯒ ꯑꯃꯨꯛ ꯊꯥꯔ ꯀꯥꯝꯄ꯭ꯂꯦꯟ ꯇꯧꯕ ꯌꯥꯕ ꯇꯧꯔꯦ ꯑꯗꯒꯤ ꯀꯣꯟꯅꯊꯪꯗ ꯅꯣꯡꯃ ꯑꯩꯅ ꯑꯃꯨꯛ ꯌꯦꯡꯉꯀꯥꯟꯗ ꯕꯦꯡ ꯑꯀꯥꯎꯟ ꯍꯥꯞꯄ ꯌꯥꯔꯦꯗꯤ ꯄꯣꯁꯦꯁꯤ ꯨꯂꯩꯔꯦꯕ ꯄ꯭ꯔꯣꯁꯦꯁꯤꯡꯗꯒꯤ ꯋꯤꯛꯃꯨꯛ ꯂꯩꯔꯦ ꯑꯩꯅ ꯁꯤꯁꯦ ꯏꯪꯂꯤꯁꯀꯤ ꯋꯥꯔꯤ ꯁꯥꯈꯤꯕꯩꯗꯣ ꯑꯣꯏꯗꯣꯏꯅꯦ ꯍꯥꯏ ꯀꯥꯟꯗ ꯃꯥꯅ ꯅꯣꯛꯁꯜꯂꯛꯑꯦ ꯀꯩꯅꯣ ꯁꯤ ꯌꯥꯝ ꯊꯤ ꯀꯨꯏꯔꯕꯅꯤ ꯀꯃꯥꯏꯅ ꯇꯧꯔꯤꯅꯣ ꯅꯪꯒꯤꯅ ꯅꯣꯛꯁꯜꯂꯛꯑꯦ ꯑꯗ ꯃꯥꯅ ꯀꯝꯄ꯭ꯂꯦꯟ ꯚꯕꯤꯗꯤꯑꯣ ꯅꯝꯃꯒ ꯊꯥꯔꯛꯑꯣ ꯀꯝꯄ꯭ꯂꯦꯟ ꯑꯃ ꯇꯧꯒꯦ ꯍꯥꯏꯔ ꯀꯝꯄ꯭ꯂꯦꯟ ꯇꯧꯔꯦ ꯑꯗꯨꯒ ꯅꯨꯃꯤꯠ ꯃꯉꯥꯅꯤꯔ ꯀꯩꯅꯣꯝ ꯂꯩꯔ ꯆꯪꯉꯛꯑꯦ ꯐꯠ ꯂꯥꯎꯅ
ꯅꯪꯒꯤꯗꯣ ꯇꯥꯏꯃꯤꯡꯗꯣ ꯃꯣꯏ ꯍꯥꯞꯄ ꯃꯇꯝꯗꯨꯁꯨ ꯌꯥꯍꯧꯗꯕꯒꯤꯅꯦꯕ
ꯑꯥꯎ
ꯃꯇꯝꯗꯨꯗ ꯑꯣꯏꯍꯧꯗ꯭ꯔꯝꯅꯤꯅ ꯑꯗꯨꯝ ꯆꯤꯊꯔ ꯂꯩꯍꯧꯔꯤꯅꯤꯅꯦ
ꯃꯥꯅꯦ ꯑꯦꯀꯥꯎꯟꯗꯣ ꯑꯅꯤꯅꯦ ꯑꯃꯕꯨꯗꯨ ꯑꯗꯨꯝ ꯐꯠ ꯂꯥꯎꯅ ꯌꯥꯒꯤꯕ ꯃꯆꯥꯗꯨꯕꯨꯗꯤ ꯑꯗꯨꯒ ꯄ꯭ꯔꯥꯏꯃꯔꯤꯗꯨꯗꯤ ꯑꯗꯨꯅꯦꯕ
ꯌꯥꯗ꯭ꯔꯦꯕ
ꯑꯍꯣꯏ ꯑꯩꯗꯤ ꯆꯪꯉꯛꯔꯣꯏꯗ꯭ꯔꯕꯨ ꯈꯟ ꯈꯜꯂꯨꯔꯕꯅꯦ ꯍꯥꯏꯗꯤ ꯈ ꯂꯩꯔ ꯑꯗꯨꯝ ꯃꯥ ꯍꯥꯏꯗꯤ ꯑꯗꯨꯒꯤ ꯇꯥꯛꯁꯇꯨꯁꯨ ꯂꯣꯏꯒ꯭ꯔꯕꯅꯤꯅ ꯑꯗꯨꯝ ꯇꯣꯛꯑꯖꯦ ꯀꯥꯏ ꯍꯥꯏꯔꯛꯀꯗ꯭ꯔꯥ ꯀꯥꯏꯅ ꯈꯜꯂꯨꯔꯕꯅꯤ
ꯑꯩꯁꯨ ꯋꯥꯔꯤ ꯑꯗꯨꯗꯨꯁꯨ ꯁꯥꯟꯅꯧꯋꯦ ꯑꯁ ꯆꯠꯂꯣꯍꯦ ꯐꯖꯅꯕꯨ ꯁꯥꯟꯅ ꯍꯩꯔ ꯄꯥꯔꯒ ꯍꯥꯏꯕꯒ ꯃꯥꯟꯅꯔꯅꯤ ꯑꯩ ꯇꯜꯂꯦ ꯑꯩꯕꯨ ꯀꯌꯥꯁꯨ ꯍꯩꯇꯦꯅ ꯑꯩ
ꯑꯣ ꯑꯁ ꯈꯪꯗꯦꯗ ꯀꯩ ꯀꯩꯅꯣ ꯑꯁ ꯄꯨꯛꯂꯣꯟꯗ ꯂꯣꯠꯅꯒ꯭ꯔꯦ ꯀꯩ ꯑꯃꯦꯔꯤꯀꯥ ꯆꯠꯄꯒꯤ ꯋꯥꯔꯤꯒ ꯌꯥꯎꯒꯤꯕꯅꯦ ꯑꯗꯨꯗꯤ ꯑꯩꯈꯣꯏ ꯀꯥꯡꯕꯨ ꯍꯦꯏꯌꯦ ꯁꯨꯝ ꯋꯥꯔꯤꯁꯦ ꯂꯩꯔꯛꯇꯕꯗꯣ ꯍꯥꯏꯗꯤ
ꯍꯣꯏ ꯑꯩꯈꯣꯏꯅ ꯑꯗꯨꯝ ꯍꯥ ꯑꯗꯨꯝ ꯁꯥꯟꯅꯔ ꯂꯩꯕꯣꯏꯗꯤ ꯐꯕ ꯑꯩꯈꯣꯏꯗꯤ ꯁꯥꯟꯅꯕꯁꯨ ꯅꯠꯇ꯭ꯔꯕꯅꯤꯅ
ꯃꯥꯅꯦ
ꯏꯐꯥ ꯐꯥꯖꯤꯟꯕꯩ ꯇꯥꯏꯞꯇ ꯍꯥꯏ ꯍꯥꯏꯔꯁꯨ ꯑꯩꯈꯣꯏ ꯂꯥꯏꯔꯤꯛ ꯄꯥꯕꯩ ꯇꯥꯏꯞꯇ ꯇꯧꯗ꯭ꯔꯣꯕꯅꯦ ꯍꯥꯏꯕ
ꯃꯥꯅꯦ ꯃꯥ ꯑꯁ ꯀꯥꯏ ꯑꯈꯣꯏꯁꯨꯅꯤ ꯏꯪꯂꯤꯁꯁꯦ ꯉꯥꯡꯉꯤ ꯕ꯭ꯔꯣꯛꯈꯀꯟꯒꯗꯤ ꯑꯗꯨꯝ ꯐꯅꯌꯥꯝ ꯌꯥꯎꯔꯝꯗꯣꯏꯄꯣꯠꯅꯤ ꯑꯗꯨꯝ ꯉꯥꯍꯥꯛ ꯍꯥꯏꯗꯤ ꯌꯥꯝ ꯀꯨꯏꯅ ꯄꯣꯁꯀꯨꯝꯕ ꯂꯩꯕꯖꯨ ꯌꯥꯗꯦ ꯍꯥꯏꯕꯒꯤ ꯑꯗꯨꯝ ꯂꯣꯟꯍꯅꯕꯁꯨ ꯍꯣꯠꯅꯔꯦ ꯄꯨꯡꯂꯣꯟ ꯂꯣꯟꯒꯤꯕꯅꯦꯕ ꯒ꯭ꯌꯥꯟ ꯇꯥꯗꯦ ꯂꯣꯜꯂ ꯀꯥꯟꯗꯕꯨ ꯄꯨꯡ ꯄꯡꯊꯣꯛꯇꯕꯨ ꯊꯣꯛꯂꯛꯑꯦꯗꯨꯅꯤ
ꯑꯗꯨꯕꯨꯗꯤ ꯊꯣꯛꯂꯛꯅꯤꯅꯦ ꯋꯥꯔꯤꯖꯦ ꯑꯩꯈꯣꯏꯁꯨ ꯗꯨꯝ ꯁꯥ ꯁꯥꯟꯅꯩꯖꯦ ꯑꯗꯨꯝ ꯊꯣꯛꯂꯛꯏꯖꯦ
ꯑꯧ ꯃꯥꯅꯦ ꯍꯣꯏ ꯊꯑꯣꯏꯀꯤꯒ ꯈꯜꯂꯨꯔꯗꯤ ꯀꯩ ꯁꯥꯟꯗꯣꯏꯅꯣ ꯀꯥꯏ ꯈꯪꯗꯕ
ꯑꯃ ꯒ꯭ꯔꯨꯞꯇꯒꯤ ꯍꯥꯏꯅꯔ ꯁꯥꯟꯅꯕ ꯁꯤꯌꯥ ꯑꯝ ꯑꯍꯥ ꯀꯩ ꯍꯥꯏꯗꯣꯏꯅꯣꯅꯦ ꯃꯥꯗꯤ ꯍꯥꯟꯅ ꯋꯥꯆꯞꯇꯒ ꯀꯣꯜ ꯇꯧꯔꯛꯑꯒ ꯀꯩ ꯃꯇꯥꯡꯗ ꯈꯟꯅꯁꯤ ꯍꯥꯏꯅꯣ ꯍꯥꯏꯅ ꯑꯁ ꯑꯩꯁꯨ ꯈꯪꯗꯦꯍꯦ ꯑꯗꯨꯗꯤꯅ
ꯑꯩꯅ ꯑꯁ ꯑꯗꯨꯝ ꯊꯣꯛꯆꯔꯛꯀꯅꯤ ꯑꯩ ꯈꯪꯗ꯭ꯔꯦ ꯒ꯭ꯌꯥꯟ ꯇꯥꯗꯦ ꯑꯩꯁꯨ ꯄꯪꯁꯥꯟ ꯁꯥꯟꯅꯁꯦ ꯍꯥꯏꯔꯦ ꯑꯩꯖꯨ ꯁꯥꯟꯅꯔꯦ ꯑꯗꯨꯃꯥꯏꯅ ꯀꯩ ꯃꯇꯥꯡꯗ ꯍꯥꯏꯅꯖꯦ ꯍꯥꯏꯅꯣ ꯀꯥꯢ ꯍꯥꯏꯔꯗꯤ ꯑꯩꯖꯨ ꯈꯪꯉꯔꯣꯏꯕ
ꯃꯥꯅꯤ ꯑꯩꯈꯣꯏꯖꯨ ꯑꯗꯨ ꯂꯩꯇꯦꯕ ꯀꯩꯁꯨ ꯒ꯭ꯌꯥꯟ ꯇꯥꯗꯦꯕ ꯑꯁ ꯑꯗꯨ ꯉꯥꯢꯍꯥꯛ ꯃꯥꯅꯦ ꯅꯍꯥꯟꯖꯨ ꯁꯤꯁꯇꯔ ꯑꯃꯒ ꯑꯃꯨꯛ ꯁꯥꯟꯅꯩꯑꯕ ꯀꯩꯅꯣꯅꯦ ꯃꯥꯏꯗꯣ ꯆꯥꯟꯗꯦꯜ ꯑꯁ꯭ꯋꯥꯏꯗꯩ ꯃꯅꯥꯛꯇꯩꯅꯦꯅ ꯑꯁ ꯃꯥꯁꯨ ꯋꯥꯔꯤꯁꯦ ꯐꯖ ꯊꯣꯛꯏ ꯀꯗꯥꯏꯗꯒꯤ ꯂꯨꯍꯣꯡꯕꯕꯧ ꯌꯧꯅꯈ꯭ꯔꯦ ꯑꯩꯈꯣꯏꯒꯤ ꯂꯨꯍꯣꯡꯕꯒꯤ ꯁ꯭ꯇꯥꯏꯜ ꯑꯗꯒꯤ ꯃꯣꯏꯒꯤ ꯂꯨꯍꯣꯡꯕꯒꯤ ꯁ꯭ꯇꯥꯏꯜ ꯑꯃꯨꯛ ꯂꯤꯔꯛꯑꯦ ꯃꯣꯏꯅ ꯑꯃꯨꯛ ꯑꯗꯒꯤ ꯑꯩꯈꯣꯏ ꯑꯗꯒꯤ ꯑꯩꯅ ꯑꯃꯨꯛ ꯑꯩꯈꯣꯏꯒꯤ ꯂꯨꯍꯣꯡꯕꯒꯤ ꯁ꯭ꯇꯥꯏꯜ ꯑꯃꯨꯛ ꯂꯤꯔꯦ ꯑꯁ ꯑꯗꯒꯤ ꯑꯁ ꯀꯩ ꯑꯗꯒꯤ ꯏꯔꯥꯡꯒꯤ ꯀꯩꯒꯤ ꯑꯗꯒꯤ ꯆꯤꯡ ꯀꯩꯒꯤ ꯑꯁ ꯀꯣꯏꯔꯛꯑꯣ ꯈꯣꯠꯂꯛꯑꯣ ꯒꯥꯔꯤ ꯑꯆꯧꯕꯗ ꯂꯥꯛꯑꯣ ꯍꯦꯟꯖꯥꯡ ꯅꯥꯄꯤ ꯄꯤꯛ ꯊꯟꯅ ꯍꯥꯞꯀꯦ ꯈꯣꯠꯀꯦ ꯀꯥꯏꯅ ꯑꯗꯨꯝ ꯅꯨꯡꯉꯥꯏꯕ ꯑꯗꯨ ꯁꯤꯁꯇꯔꯗꯨꯁꯨ
ꯎꯝ ꯑꯩꯁꯨ ꯃ ꯊꯦꯡ ꯁꯥꯟꯅꯒꯤꯕꯅꯤ
ꯑꯧ ꯂꯦꯞꯇꯕꯤ ꯑ ꯑꯩꯇꯤ ꯑꯩꯇꯤ ꯑꯣꯏꯁꯨ ꯃꯨꯛ ꯁꯥꯟꯅꯔꯝꯗꯧ ꯃꯥꯜꯂꯦꯕ ꯗꯣ ꯑꯩꯒꯤ ꯀꯣꯜ ꯃꯔꯤ ꯃꯥꯒꯤ ꯀꯣꯜ ꯃꯔꯤ ꯈꯨꯗꯛꯇ ꯑꯗꯨꯝ ꯂꯣꯏꯁꯤꯟꯈ꯭ꯔꯦꯕ ꯑꯗꯨꯝ
ꯑꯥ ꯑ ꯂꯣꯏꯁꯟꯕꯗꯨꯅ ꯐꯠ ꯐꯩ ꯑꯗꯨꯅ ꯋꯥꯔꯤ ꯁꯥꯟꯅꯕ ꯅꯨꯡꯉꯥꯏꯕꯁꯦ ꯑꯗꯨꯝ ꯅꯨꯡꯉꯥꯏꯌꯦꯕ ꯍꯥꯏꯗꯤ ꯁꯨꯝ ꯏꯀꯣꯏ ꯀꯣꯏꯅꯕꯩ ꯇꯥꯢꯞꯇꯒ ꯇꯧ ꯂꯩꯕꯁꯨ ꯅꯨꯡꯉꯥꯏꯇꯦꯅ
ꯃꯥꯅꯦ ꯑꯗꯨꯅꯦ
ꯁꯨꯝꯅ ꯍꯥꯏꯔ ꯑꯍꯥꯟꯕ ꯊꯦꯡꯅꯕ ꯃꯤ ꯑꯣꯏꯇꯥꯔꯁꯨ ꯋꯥꯔꯤ ꯁꯥꯟꯅꯕꯗꯣ
ꯑꯁ ꯑꯁ ꯌꯥꯝ ꯊꯤꯅ ꯅꯨꯡꯉꯥꯏ ꯑꯗꯨꯢ ꯁꯤꯁꯇꯔꯗꯨꯁꯨ
ꯋꯥꯔꯤ ꯁꯥꯟꯅ ꯂꯩꯔꯗꯤ ꯃꯤꯖꯨ ꯀꯧꯅꯤꯡꯗꯦꯗꯅ
ꯄꯉꯥꯡ ꯉꯥꯡꯅ ꯂꯣꯏꯔꯦ ꯁꯤꯗꯤ ꯀꯩꯅꯣꯒꯤꯁꯨ ꯑꯣꯏꯕꯅꯤꯅ
ꯑꯩ ꯁꯨꯝ ꯑꯩ ꯑꯩꯁꯨ ꯁꯨꯝ ꯋꯥꯔꯤ ꯁꯥꯅꯥꯕꯁꯦ ꯑꯗꯨꯝ ꯈꯪꯗꯦ ꯑꯩꯗꯤ ꯀꯥꯡ ꯌꯥꯝ ꯀꯣꯏꯒꯟꯗꯦꯕꯀꯣ
ꯑꯧꯅꯦ
ꯑꯗꯨꯝ ꯀꯩ ꯍꯥꯏꯗꯣꯏꯅꯣ ꯈꯪꯗꯦꯗ ꯃꯤ ꯑꯃ ꯍꯦꯛ ꯊꯦꯡꯅꯔꯁꯨ ꯑꯗꯨꯝ ꯏꯁ ꯏꯃꯥꯟꯅꯕꯤꯒꯤ ꯂꯨꯍꯣꯡꯕꯒ ꯆꯠꯄꯖꯦ ꯃꯁꯛ ꯈꯪꯅꯗꯕ ꯃꯤꯒ ꯏꯃꯥꯟꯅꯕꯤꯒꯤꯗꯤ ꯃꯃꯥꯟꯅꯕꯤ ꯑꯣꯏ
ꯑꯥ
ꯑꯗ ꯑꯩꯈꯣꯏꯒꯗꯤ ꯑꯃꯨꯛ ꯈꯪꯅꯗ꯭ꯔꯦꯗꯅ
ꯑꯥ
ꯋꯔꯤꯒꯖꯦ ꯀꯗꯥꯏ ꯀꯗꯥꯥꯏꯗꯩꯅꯣ ꯈꯪꯗꯦ ꯍꯦꯛꯇ ꯊꯣꯛꯆꯤꯜꯂꯛꯄꯤꯅꯦ
ꯑꯁ ꯑꯗꯨ ꯑꯗꯨꯒꯨꯝꯕꯗꯤ ꯇꯧꯗ꯭ꯔꯤꯁꯦ ꯑꯩ ꯑꯩꯅꯅꯦ ꯃꯤꯖꯦ ꯈꯪꯅꯗ꯭ꯔꯤꯕꯧꯇꯤꯅꯦ ꯀꯩ ꯀꯩ ꯍꯥꯏꯅꯤ ꯋꯥꯁꯦ ꯉ ꯊꯣꯛꯂꯛꯑꯣ ꯌꯥꯔꯣꯏꯕ ꯍꯥꯏꯗꯤ ꯃꯤꯗꯨꯒꯤ ꯃꯥꯒꯤ ꯁ꯭ꯇꯥꯏꯜ ꯈꯪꯗꯕꯩꯅꯤ ꯈꯪꯗꯦꯗꯤ ꯑꯃ ꯅꯤꯒꯗꯤ ꯄꯨꯉꯥꯡ ꯉꯥꯡꯖꯜꯂꯨꯔꯁꯨ ꯃꯤꯗꯨꯅ ꯈꯤꯇꯪ ꯑꯦꯅꯣꯢꯠ ꯑꯦꯅꯣꯢꯌꯤꯡ